ꯍꯥꯎ ꯀꯅꯥ ꯀꯅꯥ ꯄꯥꯎ ꯐꯥꯎꯅ ꯒꯦ
ꯍꯧꯖꯤꯛ ꯍꯧꯖꯤꯛ ꯂꯥꯛꯑꯣ
ꯎꯝ ꯨꯁꯤꯤ ꯄꯤ ꯑꯜ ꯇꯧ ꯍꯉꯒꯗ꯭ꯦ ꯑꯥꯏꯗꯤ
ꯔꯣꯁꯤꯄ꯭ꯔꯤꯌꯥꯗꯣ ꯃꯔꯛ ꯃꯔꯛꯇ ꯏꯈꯪ ꯈꯪꯍꯧꯗꯅ ꯃꯥꯅꯁꯨ ꯐꯣꯟ ꯇꯧꯔꯛꯄ ꯌꯥꯎꯏꯤ ꯑꯩꯅꯁꯨ ꯐꯣꯟ ꯇꯧꯕ ꯌꯥꯎꯏꯤ
ꯎꯝ ꯃꯥꯁꯦ ꯂꯩꯔꯤꯕꯣ ꯔꯦꯟꯇ
ꯔꯦꯟꯇ ꯂꯩ ꯍꯥꯏꯒꯨꯝ ꯇꯧꯕꯅꯤ ꯃꯥꯗꯤ ꯀꯒꯣꯤꯒꯅ ꯍꯦꯟꯅ ꯇꯤꯟꯅꯕꯅꯦ ꯍꯧꯖꯤꯛꯀꯥꯟꯗꯤ
ꯇꯤꯅ ꯑꯃꯅ
ꯑꯩꯒ ꯀꯩꯁꯨ ꯅꯨꯡꯇꯤꯒꯤ ꯄꯥꯎ ꯐꯥꯎꯅꯗꯦ ꯑꯗꯨꯝ ꯃꯔꯛ ꯃꯔꯛꯇꯕꯨꯗꯤ ꯐꯥꯎꯅꯩ ꯀꯩꯅꯣ ꯁꯥꯏ
ꯃꯥ ꯀꯩ ꯇꯧꯔꯤꯒꯦꯦ ꯇꯧꯔꯤ ꯍꯥꯏꯒꯦ
ꯃꯥꯗꯣ ꯀꯣꯆꯤꯡ ꯇꯧꯔꯤꯕꯩ ꯇꯥꯏꯞꯇꯣ ꯇꯧꯋꯤꯗ ꯈꯪꯗꯦ
ꯅꯠ ꯀꯣ ꯑꯝꯅꯦ ꯑ
ꯍꯣꯏ ꯋꯥ ꯋꯥ ꯉꯥꯡꯗꯕꯗ ꯔꯤꯖꯦꯛ ꯆꯠꯄ ꯑꯣꯏꯔꯝꯗꯅ
ꯍꯥꯥ
ꯋꯥ ꯉꯥꯡꯗꯕꯗ ꯑꯃꯨꯛ ꯂꯤꯖꯦꯛ ꯆꯠꯄ ꯑꯣꯏꯔꯝꯗꯅ ꯃꯩ ꯃꯩꯖꯝ ꯇꯪꯍꯜꯂꯝꯗ꯭ꯔꯦ
ꯁꯤꯛꯁꯇꯤ ꯁꯤꯛꯁ ꯖꯦꯔꯣ ꯑꯦꯠ ꯍꯥꯏꯔꯣꯒ ꯑꯗꯨꯝ ꯊꯥꯔꯛꯏꯦ ꯀꯩꯅꯣ ꯋꯥ ꯉꯥꯡꯕ ꯃꯇꯝꯗꯣ ꯑꯣꯏꯅ
ꯈꯪꯗꯦ ꯑꯩꯗꯤ ꯕꯦꯡ ꯗꯤꯇꯦꯜꯁ ꯀꯝꯇ ꯍꯥꯞꯇꯦ ꯀꯤꯌꯦ ꯀꯩꯒꯤꯅꯣ ꯉꯁꯤ ꯌꯥꯔꯛꯏꯁ ꯁꯤꯅ ꯀꯃꯥꯏꯅꯅꯣ ꯈꯪꯗꯕꯅꯤ
ꯅꯍꯥꯟ ꯅꯣꯡꯃꯗꯤ ꯀꯣꯜ ꯇꯧꯅꯈ꯭ꯔ ꯑꯗꯨꯗꯤ ꯇꯥꯅꯗꯕꯩ ꯅꯠꯇ꯭ꯔꯣ꯫
ꯃꯥꯅꯦꯕ ꯑꯗꯨꯏꯁꯨ ꯆꯨꯁ ꯍꯥꯎ ꯌꯨ ꯋꯥꯟ ꯇꯨ ꯔꯤꯁꯤꯞ ꯃꯅꯤ ꯄ꯭ꯂꯤꯁ ꯀꯝꯄ꯭ꯂꯤꯠ ꯃꯣꯔ ꯇꯥꯛꯁ ꯇꯨ ꯑꯥꯔꯟ ꯃꯅꯤ ꯎꯝ꯫
ꯕꯤꯀ꯭ꯔꯝꯗ ꯌꯥꯎꯍꯟꯕ ꯃꯔꯨꯞ
ꯕꯤꯀ꯭ꯔꯝꯂꯥ
ꯎꯝ꯫
ꯌꯥꯎꯍꯜꯂꯣ ꯃꯥ ꯊꯕꯛ ꯇꯧꯔꯕ꯭ꯔꯥ?
ꯇꯧꯔꯦ ꯃꯥ ꯇꯣꯂꯣꯞ ꯆꯥꯔꯦ ꯑꯗꯨ ꯃꯥ ꯑꯃꯁꯨ ꯌꯥꯎꯏ꯫ ꯂꯤꯁꯤꯡ ꯑꯃꯇꯥ ꯑꯣꯏꯗꯤ ꯌꯥꯑꯣꯒꯦꯅ ꯍꯥꯏ ꯫
ꯃꯣꯏꯒꯤꯗꯤꯠ ꯀꯩꯅꯣꯁꯦ ꯍꯥꯏꯔꯛꯀꯦꯁꯦ ꯀꯔꯝꯅ ꯇꯧꯒꯅꯤꯅ ꯍꯥꯏꯔꯦꯀꯣ ꯑꯍꯥꯟꯕꯗ ꯀꯥꯔꯤꯌꯥꯒꯤ ꯐꯣꯟ ꯅꯝꯕꯔ ꯍꯥꯞ ꯄꯣ ꯀꯣꯜ ꯇꯦꯞ ꯇꯧꯔꯣ ꯃꯤꯅꯤꯠ ꯇꯔꯥ ꯋꯥ ꯉꯥꯡꯉꯣ
ꯎꯝ꯫
ꯃꯍꯧꯁꯥ ꯑꯣꯏꯅ ꯋꯥ ꯉꯥꯡꯉꯣꯀꯣ ꯑꯗꯩꯗꯤ ꯆꯨꯝꯅ ꯁꯨꯝ ꯋꯥꯔꯤ ꯁꯅꯧ ꯍꯥꯏꯔꯤꯅꯦꯕ ꯃꯣꯏꯒꯤꯁꯦ
ꯎꯝ꯫
ꯑꯗꯒꯤꯗꯤ ꯀꯣꯜ ꯇꯧꯗ꯭ꯔꯤꯉꯩꯗꯒꯤ ꯃꯃꯥꯡ ꯃꯤꯁꯛꯇꯨ ꯁꯦꯝ ꯁꯥꯕ꯭ꯔꯥ ꯃꯤꯁꯛꯇꯨ ꯑꯣꯟꯂꯥꯏꯟꯗ ꯂꯩꯕ꯭ꯔꯥ ꯀꯥꯔꯤꯌꯥ ꯑꯦꯞ ꯍꯥꯡꯗꯣꯛꯄ꯭ꯔꯥꯅ ꯍꯥꯟꯅ ꯌꯦꯡꯅꯗꯣꯏꯕ ꯍꯥꯟꯅ ꯍꯥꯏꯅꯗꯣꯏꯅꯦꯕ
ꯎꯝ꯫
ꯀꯔꯤꯒꯨꯝꯕ ꯑꯇꯣꯞꯄ ꯃꯤꯗꯨꯅ ꯐꯣꯟ ꯄꯥꯏꯔꯛꯇ꯭ꯔꯕꯗꯤ ꯀꯣꯜ ꯑꯗꯨ ꯀꯣꯜ ꯑꯃ ꯍꯥꯏꯅ ꯃꯁꯤꯡ ꯊꯤꯒꯅꯤ ꯑꯣ
ꯑꯗꯨꯅꯦ ꯑꯩ ꯀꯣꯜꯂꯅꯤ ꯀꯣꯜ ꯑꯅꯤ ꯁꯒ꯭ꯔꯦ ꯍꯥꯕꯥ ꯑꯩꯗꯤ꯫
ꯀꯔꯤꯅꯣ ꯉꯥꯡꯒꯗꯧꯔꯤꯁꯦ ꯆꯤꯟꯖꯥꯛꯀꯤ ꯃꯇꯥꯡ ꯑꯗꯒꯤꯗꯤ ꯂꯝ ꯆꯠꯄꯒꯤ ꯃꯇꯥꯡ ꯏꯃꯨꯡ ꯃꯅꯨꯡꯒꯤ ꯃꯥ ꯥꯀꯨꯝꯍꯩꯁꯤꯡ ꯆꯠꯅꯕꯤꯁꯤꯡ ꯅꯨꯡꯇꯤ ꯅꯨꯃꯤꯠꯀꯤ ꯂꯦꯠ ꯑ ꯀꯣꯜꯒꯤ ꯃꯇꯨꯡꯗ ꯀꯔꯤ ꯏꯁꯀ꯭ꯔꯤꯟꯗ ꯀꯣꯜ ꯇꯧꯕꯒꯤ ꯃꯇꯝ ꯌꯦꯡꯕ ꯀꯣꯜꯁꯤꯡ ꯂꯣꯏꯅꯃꯛꯀꯤ ꯍꯥꯟꯅ ꯌꯦꯡꯕ
ꯇꯔꯥ ꯁꯥꯟꯅꯗꯤ ꯌꯥꯕ꯭ꯔꯥ ꯅꯠꯇꯔꯥ ꯃꯤꯅꯤꯠ ꯇꯔꯥ - ꯇꯔꯥ꯫